ꯇꯥꯕ꯭ꯔꯣ
ꯑꯁꯣ ꯊꯃꯣꯏ ꯌꯥꯝ ꯀꯥꯏꯀꯣ ꯑꯩ
ꯑꯩꯅ ꯅꯠꯇꯤꯀꯦ
ꯑꯩꯁꯨ ꯈꯪꯉꯦꯕ ꯃꯇꯝꯅꯥꯅꯦꯕ
ꯀꯔꯤꯒꯤꯅꯣ ꯃꯇꯣꯝꯇ ꯃꯨꯠꯄꯗꯣ
ꯑꯩꯁꯨ ꯈꯪꯗꯦ ꯀꯔꯤꯒꯤꯔꯥ ꯀꯣ ꯁꯦ ꯐꯔꯦꯁꯦ ꯀꯥꯎꯊꯣꯛꯎꯁꯦ ꯑꯃꯨꯛ ꯍꯟꯖꯤꯜꯂꯤꯁꯤꯗꯤ ꯅꯥꯠꯇꯔꯥ
ꯍꯣꯏ
ꯑꯣ ꯍꯣ ꯍ ꯂꯣꯏꯁꯤꯟ ꯂꯣꯏꯁꯤ ꯍꯥꯏꯔꯣ
ꯅꯪꯁꯤ ꯃꯤ ꯈꯥꯏꯕ ꯌꯥꯝ ꯍꯩꯗꯧ ꯃꯥꯜꯂꯤ
ꯋꯥꯔꯤ ꯁꯥꯕꯅꯤꯗ ꯈꯥꯏꯕ ꯅꯥꯠꯇꯦꯍꯦ ꯑꯗꯨ ꯏꯕꯥꯅꯤ ꯑꯗꯨꯝ ꯈꯪꯅꯔꯤꯗꯨꯗꯤ ꯅꯠꯇꯔꯥ ꯀꯩꯅꯣ ꯅꯊꯟꯗ ꯅꯣꯏꯗꯨꯅ
ꯉꯁꯤ ꯉꯇ ꯉꯁꯤ ꯉꯥꯛꯇ ꯋꯥꯔꯤ ꯁꯅꯔꯒ ꯏꯕꯥꯅꯤ ꯑꯗꯨꯝ ꯈꯪꯅꯩ ꯍꯥꯏ
ꯑꯦ ꯏꯕꯥꯅꯤ ꯑꯗꯨꯝ ꯈꯪꯅꯩꯅ ꯍꯦꯛ ꯍꯜꯂꯣ ꯍꯥꯏꯕꯗꯒꯤ ꯑꯗꯨꯝ ꯈꯪꯅꯔꯦ ꯏꯕꯥꯅꯤ
ꯍꯣꯏ ꯍꯣꯏ ꯑꯗꯨ ꯉꯁꯥꯏ ꯑꯩꯅ ꯍꯥꯏꯕꯗꯨ ꯇꯥꯔꯕ ꯅꯠꯇ꯭ꯔꯣ
ꯑꯗꯨꯅꯦ ꯅꯍꯥꯛ ꯍꯧꯖꯤꯛ ꯋꯥꯔꯤ ꯂꯣꯏꯁꯤꯟꯈꯤꯗ꯭ꯔꯕ ꯋꯥꯔꯤꯁꯤꯡꯗ ꯍꯧꯖꯤꯛ ꯍꯥꯏꯔꯣ ꯅꯪ ꯋꯥꯍꯪꯕ꯭ꯔꯥ
ꯑꯣ ꯑꯗꯨ ꯇꯥꯍꯧꯗ꯭ꯔꯕ ꯅꯪ ꯑꯩꯅ ꯍꯥꯏꯕꯗꯣ
ꯀꯔꯤ ꯍꯥꯏꯕ꯭ꯔꯥ
ꯑꯩꯗꯤ ꯅꯦꯝꯃꯦ ꯈꯨꯠꯁꯨꯁꯨ ꯃꯨꯋꯦ ꯑꯗꯨꯒ ꯃꯃꯥꯡꯗꯁꯨ ꯌꯥ ꯑꯃ ꯍꯣꯌꯦ ꯁꯝꯁꯨ ꯂꯣꯏ ꯀꯦꯟꯈ꯭ꯔ‌ꯦ ꯑꯩꯗꯤ ꯁꯛꯁꯨ ꯐꯖꯗꯦ
ꯑꯗꯨꯗꯤ ꯌꯥꯝ ꯐꯩꯅ
ꯀꯔꯤꯕꯨ ꯐꯕ꯭ꯔꯣ
ꯑꯁ ꯂꯣꯏꯅ ꯐꯩꯅ ꯍꯥꯏꯔꯛꯄꯁꯤꯡꯗꯣ
ꯏꯁ ꯍꯌꯦꯡ ꯍꯌꯦꯡ ꯅꯪꯅ ꯂꯧꯔꯦ ꯈꯜꯂꯣꯅꯦ ꯑꯗꯨꯒ ꯅꯣꯏꯃꯥ ꯈꯣꯏꯅ ꯑꯁ ꯑꯁꯤꯗꯤ ꯃꯤ ꯅꯠꯇꯦ ꯃꯤ ꯅꯠꯇꯦ ꯁꯤꯗꯤ ꯌꯣꯡ ꯃꯥꯜꯂꯦ ꯍꯥꯏꯔꯗꯤ
ꯑꯦ ꯃꯥꯅ ꯀꯃꯥꯏꯅ ꯍꯥꯏꯗꯣꯏꯅꯣ ꯃꯆꯥꯅꯨꯄꯥꯅ ꯄꯥꯝꯕ ꯄꯨꯔꯛꯄꯗꯨꯕꯨ ꯀꯣ ꯑꯁ ꯁꯤꯗꯤ ꯏꯃꯥꯅ ꯁꯤꯗꯤ ꯑꯁ ꯍꯔꯥꯎꯔꯅꯤ
ꯍꯧꯖꯤꯛꯀꯥꯟꯒꯤ ꯏꯅꯦꯝꯁꯤꯡꯁꯨ ꯁꯥꯊꯤ ꯁꯥꯊꯤꯕ ꯌꯥꯝ ꯂꯩꯌꯦꯅ
ꯑꯗꯣ ꯅꯅꯦꯝ ꯑꯣꯏꯒꯗꯧꯕꯗꯨꯗꯤ ꯁꯥꯊꯤꯔꯣꯏꯀꯣ ꯌꯥꯝ ꯅꯨꯡꯁꯤꯅ ꯇꯧꯕꯤꯒꯅꯤ ꯅꯪꯕꯨ
ꯊꯖꯕ ꯉꯝꯗ‌ꯦꯅ‌ꯦ
ꯑꯗꯣ ꯅꯣꯡꯃ ꯌꯦꯡꯕ ꯆꯠꯁꯤꯔꯣ ꯑꯗꯨꯗꯤ
ꯀꯔꯤ
ꯅꯪ ꯊꯖꯗ꯭ꯔꯥꯗꯤ ꯅꯣꯡꯃ ꯌꯦꯡꯕ ꯆꯠꯁꯤꯔꯣ
ꯑꯥ
ꯇꯟꯅꯤꯗ
ꯑ‌ꯦꯍ ꯇꯟꯒꯅꯨꯗ ꯅꯪ ꯌꯥꯎꯔꯗꯤ ꯄꯦꯜꯂ‌ꯦꯗꯅ ꯅꯪꯁꯨ ꯀꯩꯅꯣ ꯅꯣꯛꯊꯣꯛꯑꯣ ꯅꯊꯟꯗꯒꯤ ꯅꯣꯛꯀꯅꯨ ꯑꯩꯁꯨ ꯇꯥꯅꯤꯡꯉꯦ ꯅꯪ ꯅꯣꯛꯄꯗ‌ꯣ ꯇꯥꯕ ꯌꯥꯝ ꯅꯨꯡꯉꯥꯏꯕ
ꯑꯩꯗꯤ ꯅꯣꯛꯄꯁꯨ ꯍꯩꯇꯦ ꯃꯤꯗꯧꯅ ꯏꯪꯅ ꯅꯣꯛꯄꯁꯨ ꯍꯩꯇꯦ ꯑꯩꯈꯣꯏꯗꯤ
ꯈꯣꯟꯖ‌ꯦꯜꯗ‌ꯣ
ꯅꯪꯅ ꯂꯩꯈꯠꯅꯤꯡꯕ ꯕꯣꯂꯨꯝꯗ ꯂꯩꯈꯠꯂꯒ ꯅꯣꯛꯑꯣ ꯑꯗꯨꯅꯦ ꯑꯩ ꯇꯥꯅꯤꯡꯉꯤꯗꯣ ꯅꯠꯇ꯭ꯔꯣ
ꯍꯣꯔꯦꯟ ꯈꯪꯉꯗꯤ ꯈꯪꯉꯒ ꯑꯃꯨꯛ ꯑꯃꯨꯛꯀ ꯋꯥꯟꯊꯔꯗꯤ
ꯑꯦ ꯑꯩ ꯈꯪꯉꯣꯏ ꯑꯩ ꯈꯪꯉꯣꯏ ꯅꯪ ꯈꯣꯟꯖꯦꯜꯁꯦ ꯑꯩ ꯂꯥꯏꯅ ꯈꯪꯕꯅꯤꯅ
ꯏꯁ
ꯑꯗꯣ ꯀꯩꯒꯤꯅꯣ ꯑꯩꯗꯤ ꯅꯪꯕꯨ ꯗꯨꯝ ꯅꯤꯡꯁꯤꯡꯔꯤꯁꯦ
ꯑꯁ ꯂꯣꯏꯔ‌ꯦ ꯋꯥꯔꯤꯗꯤ
ꯋꯥꯔꯤꯗꯤ ꯑꯝ ꯌꯎꯗ꯭ꯔꯦꯍ‌ꯦ ꯅꯪꯗꯤ ꯍꯧꯕꯗ ꯉꯥꯏꯔꯤ ꯍꯥꯏ
ꯏꯁ
ꯍꯥꯏꯔꯣꯗꯅ
ꯑꯩ ꯀꯃꯥꯏ ꯈꯪꯗꯧꯔꯤꯒꯦ ꯅꯪꯒꯤ ꯋꯥꯈꯜꯅ ꯈꯟꯕꯕꯨ
ꯑꯩ ꯋꯥꯈꯜꯁꯤꯅ ꯅꯪꯕꯨ ꯈꯜꯂꯗꯤ ꯀꯃꯥꯏꯅ ꯇꯧꯒꯅꯤ ꯅꯪ
ꯀꯩꯗꯧꯔꯨꯅꯤ ꯎꯄꯥꯏ ꯂꯩꯇꯦꯗꯅ
ꯎꯄꯥꯏ ꯂꯩꯇ꯭ꯔꯦ ꯅꯪꯁꯨ ꯑꯗꯨꯝ ꯑꯩ ꯋꯥꯈꯜ ꯈꯟꯕ ꯇꯥꯕꯅꯤꯀꯣ
ꯑꯗꯨꯗꯤ ꯑꯩ ꯍꯥꯏꯗ꯭ꯔꯤꯀꯣ ꯑꯩ ꯈꯟꯕꯅꯤꯗꯤ ꯍꯥꯏꯗ꯭ꯔꯤ
ꯅꯪ ꯍꯥꯏꯗ꯭ꯔꯤꯌ‌ꯦꯕ
ꯑꯩ ꯅꯪꯒꯤ ꯋꯥꯈꯜ ꯈꯟꯒꯅꯤꯗꯤ ꯍꯥꯏꯗ꯭ꯔꯤ ꯀꯣ ꯑꯩꯅ ꯍꯥꯏꯕ ꯗꯤ ꯑꯩꯒꯤ ꯋꯥꯈꯜ ꯈꯟꯕꯗꯣ ꯑꯩꯅ ꯈꯟꯍꯟꯗꯕ ꯉꯝꯃꯔꯣꯏ꯫ ꯅꯪꯒꯤ ꯋꯥꯈꯜꯅ ꯈꯟꯕꯅꯤꯅ ꯍꯥꯏꯕꯅꯦ꯫
ꯑꯗꯣ ꯑꯗꯣ ꯅꯪ ꯍꯧꯖꯤꯛ ꯈꯜꯂꯒ ꯍꯥꯏꯑꯣꯅꯦ꯫ ꯑꯩꯅ ꯅꯪ ꯋꯥꯈꯜ ꯈꯜꯗꯤ ꯅꯪꯗꯤ ꯀꯅꯥꯒꯤ ꯋꯥꯈꯜ ꯈꯟꯒꯅꯤ꯫
ꯑꯗꯨꯗꯤ ꯈꯪꯕ ꯉꯝꯗꯦ꯫
ꯁꯨꯛ ꯁꯨꯛ ꯍꯥꯏꯑꯣꯅꯦ ꯂꯝ ꯍꯥꯏꯗ꯭ꯔꯁꯨ ꯈꯤꯇꯪ꯫
ꯀꯔꯤꯅꯣ ꯀꯔꯤ ꯈꯤꯇꯪꯅꯣ꯫
ꯑꯗꯨꯗꯤ ꯌꯥꯝ ꯍꯥꯏꯌꯣ ꯁꯦꯁꯦ꯫ ꯅꯪ ꯀꯣꯂꯦꯖꯇ ꯍꯣꯁꯇꯦꯜ ꯂꯩꯔꯤꯔꯣ ꯀꯔꯤꯗ ꯍꯣꯁꯇꯦꯜ ꯂꯩꯔꯤꯔꯣ ꯀꯔꯤ ꯅꯪ ꯀꯣꯂꯦꯖ ꯍꯣꯁꯇꯦꯜꯗ ꯂꯩꯕ꯭ꯔꯣ ꯅꯠꯇ꯭ꯔꯒ ꯅꯪ ꯇ꯭ꯔꯦꯟꯅꯤꯡꯒꯨꯝꯕꯗ ꯆꯠꯂꯤꯔꯣ ꯀꯔꯤ-ꯀꯔꯤ ꯇꯧꯔꯤꯔꯣ꯫
ꯑꯣ ꯑꯩꯗꯣ꯫
ꯑꯥ꯫
ꯈꯪꯗꯦꯗ ꯑꯩꯁꯨ ꯈꯪꯗꯦꯗ꯫
ꯅꯪꯅ ꯍꯥꯏꯗ꯭ꯔꯗꯤ ꯑꯩ ꯀꯃꯥꯏꯅ ꯈꯪꯗꯣꯏꯅꯣ꯫
ꯅꯪ ꯈꯜꯂꯨꯅꯦ ꯑꯩ ꯀꯔꯤ ꯆꯠꯄ ꯃꯥꯟꯒꯦ꯫
ꯅꯪꯁꯦ ꯑꯁ ꯈꯪꯗꯦꯗ ꯅꯪ ꯅꯊꯟꯗ ꯐꯥꯎ ꯈꯪꯗꯦ ꯍꯥꯏꯕꯗꯨꯗ ꯑꯩ ꯀꯃꯥꯏꯅ ꯈꯪꯗꯣꯏꯅꯣ꯫
ꯅꯣꯏ ꯃꯥ ꯅꯣꯏ ꯕꯥ ꯈꯣꯏꯗꯤ꯫
ꯍꯥ꯫
ꯅꯣꯏ ꯅꯣꯏꯃꯥꯈꯣꯏꯗꯤ꯫
ꯍꯣꯏ ꯃꯥꯈꯣꯏꯗꯤ ꯌꯨꯝꯗ ꯂꯩꯌꯦ꯫
ꯅꯪꯗꯤ ꯀꯥꯏ ꯂꯩꯕ꯫
ꯑꯩꯗꯤ ꯌꯨꯝꯒꯤ ꯃꯄꯥꯟꯗ ꯂꯩꯕ꯫
ꯁꯥꯗꯕ꯭ꯔꯣ꯫
ꯁꯥꯏꯌꯦ ꯑꯗꯨꯕꯨ ꯍꯧꯖꯤꯛꯇꯤ ꯈꯔ ꯏꯪꯈ꯭ꯔꯦ ꯅꯪ ꯈꯣꯟꯖꯦꯜ ꯇꯥꯔꯒ꯫
ꯑꯗꯨ ꯑꯣꯏꯔꯗꯤ ꯍꯌꯦꯡꯋꯥꯏ ꯑꯩꯁꯦ ꯀꯨꯂꯔ ꯑꯣꯏꯅ ꯁꯤꯖꯤꯟꯅꯕ ꯊꯥꯛ ꯌꯥꯔꯦ꯫
ꯑꯥꯁ ꯅꯪꯅ ꯆꯨꯝꯅ ꯍꯥꯏꯔꯛꯄꯁꯤꯗꯤ ꯌꯥꯝ ꯍꯔꯥꯎꯋꯦꯍꯦ꯫ ꯅꯠꯇ꯭ꯔꯣ꯫ ꯆꯨꯝꯗ꯭ꯔꯣ꯫
ꯃꯦ ꯆꯨꯝꯃꯦ꯫
ꯅꯪ ꯅꯪ ꯑꯩꯒꯤ ꯑꯌꯤꯡꯗꯤ ꯑꯣꯏꯅꯤꯡꯗ꯭ꯔꯣ꯫
ꯍꯥ꯫
ꯇꯜꯂꯤꯍꯦ ꯍꯦꯍꯦ꯫
ꯇꯟꯗꯦꯕ꯫
ꯑꯏꯤꯡꯕꯤ ꯀꯥꯏꯅ꯫
ꯑꯗꯨꯗꯤ ꯑꯁꯥꯕꯤ ꯇꯧꯒꯦꯔꯣ ꯅꯪ꯫
ꯑꯣꯏꯅꯤꯡꯗꯦ ꯑꯝꯇ ꯑꯩ꯫
ꯑꯁ ꯑꯃ ꯈ ꯈꯤꯇꯪꯗꯤ ꯑꯣꯏꯕꯤꯌꯨꯗ ꯅꯨꯡꯉꯥꯏꯔꯣꯏꯍꯧ ꯑꯩ ꯊꯃꯣꯏ ꯌꯥꯝ ꯀꯥꯏꯔꯒ ꯂꯩꯍꯧꯕꯗꯣ ꯅꯪ ꯌꯦꯡꯅꯤꯡꯕ꯭ꯔꯣ꯫
ꯑꯩ ꯈꯨꯐꯝꯝ ꯈꯪꯗ꯭ꯔꯦꯀꯣ꯫
ꯀꯔꯤꯒꯤꯔꯣ ꯅꯪ ꯈꯪꯐꯝ ꯈꯪꯗꯦ ꯍꯥꯏꯕꯗꯤ꯫
ꯑꯩꯕꯨ ꯀꯔꯤ ꯈꯨꯝꯃꯣ ꯍꯥꯏꯕꯅꯣ ꯑꯏꯪꯕꯤ ꯑꯁꯥꯕꯤ꯫ ꯑꯅꯤꯃꯛ ꯑꯣꯏꯅꯤꯡꯗꯦ
ꯑꯗꯨꯗꯤ ꯑꯩ ꯑꯃ ꯍꯥꯏꯌꯣꯔꯥ
ꯍꯥꯏꯌꯣꯏ
ꯑꯗꯨꯗꯤ ꯏꯆꯥꯒꯤ ꯃꯃꯥ ꯑꯣꯏꯅꯤꯡꯗ꯭ꯔꯥ
ꯃꯤ ꯑꯗꯨꯛ ꯌꯥꯝ ꯈꯥꯏꯕꯕꯨ
ꯎꯝ ꯈꯥꯏꯕ ꯅꯠꯇꯦ ꯅꯪꯅ ꯀꯔꯤꯒꯤꯅꯣꯅꯦ ꯈꯥꯏꯕ ꯑꯣꯏꯅ ꯑꯗꯨꯝ ꯂꯧꯔꯤꯁꯤꯕꯣ
ꯑꯗꯨ ꯋꯥꯔꯤꯗꯣ ꯍꯣꯔꯦꯟ ꯇꯦꯛꯁꯇ ꯁꯥꯟꯅꯁꯦ
ꯑꯁꯦꯡꯕꯔꯣ
ꯍꯣꯏ
ꯅꯪ ꯅꯁꯥ ꯁꯥꯒꯠꯇ꯭ꯔꯣ ꯑꯗꯣ ꯋꯥꯔꯤ ꯁꯥꯔꯗꯤ ꯑꯥ
ꯁꯥꯗꯦ ꯁꯥꯗꯦ ꯅꯣꯔꯃꯦꯜ ꯂꯩꯌꯦ
ꯅꯣꯔꯃꯦꯜ ꯂꯩꯕ꯭ꯔꯣ ꯑꯁ ꯅꯔꯥꯏꯕꯛꯇ ꯑꯃꯔꯛ ꯄꯥꯏꯅꯤꯡꯉꯦ ꯁꯥꯗꯤ ꯁꯥꯔꯝꯒꯗꯧ ꯃꯥꯜꯂꯦ
ꯄꯥꯏꯕ ꯂꯥꯛꯑꯣ ꯄꯥꯏꯕ
ꯄꯥꯏ ꯍꯟꯒꯦꯔꯣ ꯄꯥꯏꯒꯦ ꯍꯥꯏꯔꯗꯤ
ꯂꯥꯏꯕꯛꯄꯨ ꯀꯔꯤ ꯇꯧꯒꯦꯔꯅꯤ ꯀꯩꯁꯨ ꯀꯥꯏꯗꯦ
ꯂꯩꯕꯄꯨ ꯀꯔꯤꯁꯨ ꯇꯧꯗꯦ ꯅꯨꯡꯁꯤꯅ ꯌꯦꯡꯒꯦ ꯇꯧꯕꯅꯦ ꯅꯪꯒꯤ
ꯎꯝ ꯑꯩꯗꯤ ꯑꯩꯗꯤ ꯆꯖꯤꯔꯥꯏꯁꯨ ꯌꯥꯝ ꯇꯥꯡꯕꯅꯦ ꯑꯩꯗꯤ
ꯑꯁ ꯆꯤꯔꯥꯏ ꯇꯥꯡꯕꯗꯨꯅꯦ ꯄꯥꯏꯅꯤꯡꯂꯤꯁꯦ ꯈꯨꯠ ꯑꯅꯤꯅ ꯄꯥꯏꯅꯤꯡꯉꯦ ꯑꯗꯨꯗꯤ
ꯅꯣꯏ ꯈꯪꯅꯤꯀꯣ ꯅꯪ ꯍꯌꯦꯡ ꯑꯩ ꯎꯔꯒ
ꯑꯁ ꯍꯣꯔꯦꯟ ꯌꯦꯡꯔꯒ ꯂꯣꯏꯔꯦ ꯀꯩꯅꯣꯌꯦ ꯍꯌꯦ ꯍꯌꯦꯡ ꯋꯥꯏ ꯍꯥꯏꯗ꯭ꯔꯁꯨ
ꯍꯣꯔꯦꯟ ꯀꯥꯏꯗ ꯌꯦꯡꯗꯣꯏꯕ
ꯑꯦꯁ ꯏꯕꯥꯅꯤ ꯄꯥꯎ ꯑꯗꯨꯝ ꯐꯥꯎꯅꯕ ꯃꯐꯝꯗ ꯑꯗꯨꯝ ꯌꯦꯡꯔꯒ ꯂꯣꯏꯔꯦ ꯀꯩꯅꯣ ꯌꯥꯝ ꯂꯥꯏ ꯌꯦ ꯌꯦꯡꯕ ꯌꯥꯏꯀꯣ ꯌꯥꯝ ꯂꯥꯏꯕ ꯄꯣꯠꯇꯨꯕꯨ
ꯑꯩꯅ ꯌꯥꯗ꯭ꯔꯗꯤ
ꯑꯗꯨ ꯅꯪꯅꯁꯨ ꯌꯥꯐꯝ ꯊꯣꯛꯇ꯭ꯔꯣ ꯑꯩꯅ ꯌꯦꯡꯒꯦ ꯍꯥꯏꯔꯗꯤ
ꯏꯀꯥꯏꯌꯦ ꯑꯈꯣꯏꯗꯤ ꯊꯤꯕꯅꯤꯅ
ꯅꯪ ꯏꯀꯥꯏꯔꯗꯤ ꯑꯩꯗꯤ ꯀꯃꯥꯏꯅ ꯍꯤꯡꯉꯣ ꯍꯥꯏꯕꯅꯣ ꯑꯁ ꯑꯩ ꯅꯨꯡꯉꯥꯏꯔꯔꯣꯏꯕꯣ ꯑꯩ ꯍꯣꯔꯦꯟ ꯌꯦꯡꯗꯣꯏꯅꯦꯀꯣ
ꯅꯣꯏ ꯍꯦꯔꯨꯏꯟꯗ ꯇꯧꯋꯣ ꯅꯣꯏ ꯍꯦꯔꯨꯏꯟꯗ
ꯑꯁ ꯑꯩ ꯍꯦꯔꯣꯋꯤꯟꯗꯤ ꯅꯪꯅꯦ ꯀꯩꯅꯣ ꯑꯇꯣꯞꯄ ꯑꯩ ꯇꯧꯔꯔꯣꯏ ꯍꯥꯏꯔꯒ ꯅꯪꯅ ꯃꯤꯉꯣꯟꯗ ꯊꯥꯅꯤꯡꯕꯁꯤꯗꯤ ꯈꯪꯗ꯭ꯔꯦꯗ ꯑꯩꯅ ꯅꯅꯥꯛꯇ ꯂꯩꯅꯤꯡꯕ ꯅꯪꯅ ꯃꯤꯉꯣꯟꯗ ꯌꯣꯟꯊꯣꯛꯅꯤꯡꯕ ꯑꯩꯕꯨ ꯑꯁ
ꯑꯗꯨꯅ ꯐꯠꯇ꯭ꯔꯣ ꯑꯩꯗꯤ ꯑꯐꯕ ꯃꯤꯁꯨ ꯅꯠꯇꯅ
ꯅꯪ ꯐꯠ ꯃꯤ ꯅꯊꯟꯗꯒꯤ ꯐꯠꯇ꯭ꯔꯁꯨ ꯑꯇꯣꯞꯄꯒꯤꯗꯤ ꯐꯩꯅ ꯑꯩꯒꯤꯗꯤ
ꯍꯌꯦꯡ ꯂꯩꯔꯀꯥꯟꯗ ꯐꯠꯇ꯭ꯔꯇꯤ
ꯍꯌꯦꯡ ꯂꯩꯔꯀꯥꯟ
ꯅꯪꯕꯨ ꯑꯩꯅ ꯑꯁ ꯁꯤꯐꯏꯁꯤꯡꯗ ꯌꯣꯟꯊꯣꯛꯈ꯭ꯔꯗꯤ
ꯀꯗꯥꯏꯗꯒꯤꯅꯣꯗ ꯑꯁꯨꯛ ꯇꯅꯧ ꯇꯅꯧꯕꯤ ꯅꯨꯡꯁꯤꯕꯤꯕꯨ ꯀꯃꯥꯏꯅ ꯌꯣꯟꯊꯣꯛꯇꯣꯏꯅꯣ꯫
ꯏꯁ ꯅꯪꯅ ꯌꯣꯟꯗꯣꯏ ꯅꯠꯇꯦ ꯑꯩꯩꯅ ꯅꯪ ꯌꯣꯟꯗꯣꯏꯅꯤ꯫
ꯑꯣꯁ ꯑꯗꯨꯗꯤ ꯌꯥꯝ ꯑꯣꯟꯅꯅꯤꯗ꯫ ꯅꯪꯕꯨ ꯑꯩꯕꯨ ꯑꯩꯕꯨ ꯌꯥꯝꯅ ꯌꯣꯟꯅꯤꯡꯉꯕꯣ꯫ ꯑꯩꯗꯤ ꯁꯤꯠꯁꯨ ꯁꯤꯠ ꯂꯣꯏꯌꯦ꯫
ꯀꯃꯥꯏ ꯇꯧꯅꯤ ꯑꯩꯗꯤ꯫
ꯅꯪꯗꯤ ꯏꯅꯥꯛꯇ ꯑꯗꯨꯝ ꯂꯩꯒꯅꯤ꯫
ꯉꯁꯤ ꯉꯛ ꯋꯥꯔꯤ ꯁꯥꯟꯅꯔꯒ ꯋꯥꯔꯤꯁꯦ ꯑꯥ ꯂꯨꯍꯣꯡꯕꯒꯤ ꯋꯥꯔꯤꯁꯨ ꯌꯧ ꯃꯖꯥ ꯄꯣꯛꯄꯒꯤ ꯌꯨꯝ ꯄꯥꯟꯕꯒꯤ ꯋꯥꯔꯤꯁꯨ ꯌꯥꯎꯈ꯭ꯔꯦ꯫
ꯂꯥꯏꯅ ꯊꯥꯔꯛꯄ ꯍꯥꯏꯕꯁꯦ ꯑꯉꯛꯄꯅꯤꯀꯣ ꯅꯣꯡꯗꯝꯕ꯫
ꯅꯠꯇ꯭ꯔꯣ꯫
ꯃꯥꯅꯤ ꯃꯥꯅꯤ ꯃꯥꯅꯤ꯫
ꯑꯁ ꯑꯩꯗꯤ ꯅꯪ ꯌꯦꯡꯅꯤꯡꯕꯅ ꯂꯣꯏꯔꯦꯗ꯫
ꯌꯦꯡꯉꯣ ꯌꯦꯡꯉꯣ꯫ ꯑꯩ ꯍꯣꯔꯦꯟ ꯐꯣꯇꯣꯗꯣ ꯊꯥꯔꯛꯄꯤꯒꯦ ꯌꯣꯡ ꯃꯥꯟꯕꯒꯤ ꯐꯣꯇꯣ꯫
ꯑꯁ ꯍꯧꯖꯤꯛꯁꯨ ꯊꯥꯔꯛꯄꯤꯌꯨꯅꯦ ꯑꯩ ꯅꯪ ꯌꯦꯡꯅꯤꯡꯕꯅ ꯂꯣꯏꯔꯦ꯫
ꯀꯔꯤ ꯇꯧꯅꯤꯡꯉꯥꯏ ꯌꯦꯡꯒꯦꯔꯣ ꯁꯛ ꯊꯤꯕ ꯕꯨ ꯌꯦꯡꯅꯤꯡꯕ꯭ꯔꯣꯅꯦ꯫
ꯅꯪꯅ ꯅꯣꯛꯐꯦꯠ ꯅꯣꯛꯐꯦꯠ ꯇꯧꯔꯒ ꯑꯩꯉꯣꯟꯗ ꯌꯦꯡꯉꯛꯄꯗꯣ꯫
ꯐꯤꯂꯝꯒ ꯃꯥꯜꯂꯤꯀꯣ꯫
ꯏꯕꯥꯅꯤꯒꯤ ꯃꯇꯧ ꯇꯝꯂꯒ ꯐꯤꯂꯝ ꯁꯨꯇꯤꯡ ꯇꯧꯕꯅꯤꯗ꯫
ꯑꯩꯗꯤ ꯍꯩꯇꯦꯀꯣ꯫
ꯃꯣꯏꯅ ꯏꯕꯥꯅꯤꯒꯤ ꯃꯇꯧ ꯇꯝꯖꯕꯅꯦꯕ꯫